ꯇꯕ꯭ꯔꯣ
ꯇꯥꯏ ꯑꯩꯒꯤ ꯈꯣꯟꯖꯦꯜ ꯇꯥꯕ꯭ꯔꯥ
ꯎꯪ ꯇꯥꯔꯦ
ꯍꯣꯍꯣꯏ ꯑꯩꯒꯤꯗꯣ ꯏꯁꯄꯤꯀꯔ ꯈꯔ ꯅꯨꯡꯉꯥꯏꯇꯕꯀꯣ
ꯐꯣꯟ ꯁꯥꯕꯒꯤ
ꯍꯣꯏ ꯑꯗꯨ ꯀꯩꯗꯧꯔ ꯂꯩꯕ꯭ꯔꯥ
ꯇꯨꯝꯂꯒ ꯂꯩꯕꯅꯤ
ꯌꯥꯝ ꯁꯥꯢꯌꯦꯅꯦ ꯉꯁꯤꯁꯦ
ꯑꯩꯈꯣꯏꯗꯗꯤ ꯅꯨꯡꯁꯥ- ꯈꯨꯁꯥꯗꯨꯒ ꯑꯥꯁ ꯇꯨꯝꯕꯒ ꯌꯥꯗꯦ ꯁꯥꯃꯟꯗꯅꯀꯣ
ꯌꯥꯝ ꯁꯥꯏꯌꯦꯅ ꯇꯨꯝꯕꯁꯨ ꯌꯥꯗꯦ
ꯑꯗꯨꯅꯦ ꯑꯗꯨꯅꯦ
ꯀꯩꯗꯧꯔꯤꯅꯣ ꯅꯪꯗꯤ
ꯍꯥꯑꯥ
ꯔꯤꯅꯣ
ꯀꯔꯤꯑꯕꯥ
ꯀꯔꯤ ꯇꯧꯔꯤꯅꯣ ꯍꯥꯏꯕ
ꯀꯩꯁꯨ ꯇꯧꯗꯦꯗ ꯑꯗꯨꯝꯎꯝ ꯌꯨꯝꯗ ꯂꯩꯌꯦ ꯑꯉꯥꯡꯁꯦꯟꯅꯔꯒ ꯂꯩꯕ
ꯑꯄꯤꯛꯄꯔꯣ
ꯄꯤꯛꯂꯤꯌꯦ ꯆꯍꯤ ꯑꯃ ꯈꯛꯇ ꯉꯥꯏꯔꯤꯗ
ꯅꯪꯒꯤ ꯅꯆꯥꯔꯣ
ꯍꯣꯏ ꯑꯩꯒꯤ ꯏꯆꯥꯅꯦ ꯏꯆꯥ ꯑꯍꯨꯝ
ꯑꯉꯥꯡ ꯁꯦꯟꯅꯕꯁꯨꯨ ꯋꯥꯕꯅꯦ
ꯑꯁ ꯍꯥꯏꯔꯨꯅꯣ ꯀꯣꯛ ꯉꯥꯎꯋꯦ ꯑꯁꯦꯡꯕ
ꯍꯦꯍꯦꯍꯦ ꯂꯝ ꯍꯦꯜꯂꯗꯤꯀꯣ
ꯑꯗꯣ ꯅꯣꯏꯗꯤ ꯌꯨꯝ ꯄꯥꯟꯗ꯭ꯔꯤ ꯅꯠꯇ꯭ꯔꯣ
ꯍꯣ ꯄꯥꯟꯗ꯭ꯔꯤꯗ
ꯌꯨꯝ ꯉꯟꯅ ꯄꯥꯟꯕꯖꯨ ꯋꯥꯕꯅꯤꯗ
ꯎꯝ ꯉꯟꯅ ꯄꯥꯟꯕꯁꯨ ꯌꯥꯝ ꯐꯩ ꯍꯥꯏ
ꯑꯥ ꯂꯩꯁꯥ ꯐꯥꯕ꯭ꯔ ꯐꯥꯗꯕ꯭ꯔ ꯑꯗꯨꯝ ꯄꯥꯜꯂꯒ ꯌꯨꯝ ꯍꯦꯛ ꯄꯥꯟꯕꯗ ꯑꯉꯥꯡ ꯂꯩꯕꯅꯤꯅꯀꯣ ꯋꯥꯔꯦ ꯍꯧꯖꯤꯛꯇꯤ ꯐꯖꯔꯦ
ꯎꯝ ꯌꯨꯝꯗ ꯂꯩꯕ꯭ꯔ ꯇ꯭ꯋꯦꯟꯇꯤ ꯐꯣꯔ
ꯑꯣ ꯑꯩꯗꯤ ꯆꯍꯤ ꯀꯨꯟ ꯐꯥꯎ ꯀꯨꯟ ꯆꯍꯤ ꯀꯨꯟ ꯍꯦꯛ ꯁꯨꯕꯒ ꯌꯨꯝ ꯄꯥꯟꯕ
ꯑꯩꯉꯣꯟꯗꯒꯤ ꯍꯟꯕ꯭ꯔ ꯅꯪ ꯍꯥꯥ
ꯍꯧꯖꯤꯛꯇꯤ ꯑꯁ ꯑꯉꯥꯡ ꯑꯍꯨꯝꯖꯨ ꯁꯨꯔꯦ ꯅꯨꯡꯉꯥꯏꯔꯦꯕ ꯇꯧꯔꯤꯁꯦ ꯀꯣ
ꯅꯨꯄꯥ ꯉꯥꯛꯇꯔꯣ
ꯅꯨꯄꯤ ꯉꯥꯛꯇꯅꯦ
ꯌꯨꯨꯝ ꯄꯥꯡꯅꯕ ꯂꯥꯩꯔꯦꯅꯦ ꯑꯗꯨꯗꯤ
ꯍꯣꯏ ꯍꯧꯖꯤꯛꯇꯤ ꯑꯉꯥꯡ ꯑ ꯑꯍꯟ ꯑꯅꯤꯖꯤ ꯈꯔ ꯆꯥꯎꯔꯈ꯭ꯔꯅꯤꯅ ꯌꯨꯝ ꯌꯨꯝ ꯁꯤꯠꯂꯣ ꯍꯥꯏꯔꯗꯤ ꯌꯨꯝ ꯁꯤꯠꯄ ꯆꯥꯛ ꯏꯟꯁꯥꯡ ꯑ ꯀꯣꯜ ꯂꯤꯛ ꯐꯦꯡꯉꯣ ꯌꯨꯝ ꯁꯦꯡꯗꯣꯛꯑꯣ ꯍꯥꯏꯔꯗꯤ ꯑꯗꯨꯝ ꯁꯦꯡꯗꯣꯛꯄ ꯍꯩꯔꯕꯅꯤꯅꯀꯣ
ꯑ ꯌꯥꯝ ꯀꯣꯝꯕ ꯍꯧꯔꯅꯤ ꯁ꯭ꯀꯨꯜ ꯀꯥꯗ꯭ꯔꯤꯕꯣ
ꯇꯥꯕ꯭ꯔ
ꯑꯥꯎ ꯇꯥꯏꯌꯦ ꯁ꯭ꯀꯨꯜꯗꯤ ꯀꯥꯗ꯭ꯔꯤꯕꯣ
ꯑ ꯁ꯭ꯀꯨꯜ ꯀꯥꯔꯦ ꯑ ꯅꯨꯄꯤ ꯑ ꯑꯍꯟꯁꯤꯅ ꯀ꯭ꯂꯥꯁ ꯐꯣꯔ ꯇꯝꯃꯦ ꯑꯃ ꯑꯗꯨꯅ ꯃꯤꯗꯜꯗꯨꯅ ꯀ꯭ꯂꯥꯁ ꯋꯥꯟ ꯇꯝꯃꯦ ꯍꯟꯗꯛ
ꯆꯥꯎꯔꯝꯃꯅꯤ ꯑꯗꯨꯗꯤ ꯐꯣꯔ ꯀꯥꯔꯗꯤ
ꯑ ꯑꯍꯥꯟꯗꯨꯗꯤ ꯆꯍꯤ ꯇꯔꯥ ꯁꯨꯒꯗꯧꯔꯦ ꯀꯨꯝꯁꯤꯀꯣ
ꯑꯣ ꯀꯣꯝꯕ ꯍꯧꯔꯅꯤ ꯅꯪ ꯆꯥꯎꯔꯛꯂꯗꯤ
ꯑꯁ ꯈꯪꯗ꯭ꯔꯤꯗ ꯍꯧꯖꯤꯛ ꯑꯄꯤꯛꯄꯁꯦ ꯆꯍꯤ ꯐꯥꯕꯗ ꯉꯥꯏꯔꯤꯑꯕ
ꯑꯍꯣ
ꯈꯔꯁꯤꯒꯦ ꯇꯧꯋꯦ
ꯌꯨꯝ ꯄꯥꯟꯕꯁꯦ ꯅꯨꯡꯉꯥꯏꯕ꯭ꯔꯣ
ꯍꯥꯏꯔꯅꯣꯗ ꯌꯨꯝ ꯄꯥꯝꯕꯕꯨ ꯅꯨꯡꯉꯥꯏꯌꯦ ꯍꯥꯏꯗꯤ
ꯉꯟꯅ ꯄꯟꯕꯅ ꯐꯩ ꯍꯥꯏꯅꯦ ꯃꯤ
ꯍꯣꯏ ꯍꯣꯏ ꯑꯗꯨꯕꯨꯗꯤ ꯆꯨ ꯆꯨꯝꯕ ꯍꯧꯖꯤꯛꯁꯦ ꯏꯃꯥꯟꯅꯕꯤ ꯑꯃ ꯑꯩꯅ ꯑꯩꯒꯤ ꯕꯦꯁ ꯐ꯭ꯔꯦꯟ ꯑꯃ ꯂꯩꯌꯦꯕ ꯑꯩ ꯀꯣ
ꯑꯥ
ꯃꯗꯤ ꯍꯧꯖꯤꯛ ꯈꯔ ꯂꯩꯁꯥ ꯑꯣꯏꯔꯤꯌꯦ ꯑꯗꯨꯒꯤ ꯏꯕꯥꯅꯤ ꯑꯁ ꯃꯦꯁꯦꯁ ꯊꯥꯔꯒ ꯑꯩꯗꯤ ꯏꯆꯥꯁꯤꯡ ꯂꯣꯏꯅ ꯑꯃꯨꯛ ꯆꯥꯎꯈ꯭ꯔꯕꯅꯤꯅ ꯑꯩꯗꯤ ꯈꯔ ꯐꯔꯦ ꯍꯥꯏꯒ ꯃꯅ ꯍꯣꯏꯅꯦ ꯌꯨꯝ ꯄꯥꯟꯒꯗꯧꯕ ꯑꯣꯏꯔꯗꯤ ꯀꯣꯛ ꯍꯥꯅ ꯄꯥꯟ ꯊꯣꯛꯂꯝꯃꯗꯤ ꯉꯥꯟꯅ ꯄꯥꯟ ꯊꯣꯛꯂꯝꯒꯗꯤ ꯍꯧꯖꯤꯛ ꯈꯔ ꯀꯣꯝꯂꯝꯒꯗꯧꯕꯅꯤ ꯍꯧꯖꯤꯛꯅ ꯏꯅꯥꯎ ꯅꯥꯎꯅ ꯌꯨꯝ ꯄꯥꯟꯈ꯭ꯔꯒꯗꯧ ꯁꯦ ꯑꯁ ꯌꯥꯝ ꯂꯣꯏꯔꯗ ꯍꯥꯏꯅꯀꯣ
ꯎꯝ ꯏꯆꯥꯁꯤꯡꯅ ꯂꯩ ꯁꯥꯥꯕꯤ ꯇꯧꯃꯤꯟꯅꯕ ꯌꯥꯔꯅꯤ ꯅꯪꯗꯤ
ꯅꯪꯒꯤ ꯈꯣꯟꯖꯦꯜꯁꯦ ꯁꯦꯡꯅ ꯇꯥꯗꯦ
ꯍꯣꯏ ꯑꯩꯒꯤ ꯐꯣꯟꯗꯣ ꯈꯔ ꯕꯦꯔ ꯇꯧꯕ ꯏꯁꯄꯤꯀꯔꯗꯣ ꯅꯨꯡꯉꯥꯏꯇꯕꯀꯣ
ꯁꯦꯝꯃꯣ ꯀꯩ ꯖꯥꯡ ꯆꯥꯔꯒꯦ ꯅꯪꯗꯤ
ꯅꯪꯗꯤ ꯀꯩ ꯏꯟꯖꯥꯡ ꯆꯒꯦ
ꯌꯝ ꯁꯥꯏ ꯐꯣꯟꯁꯤꯁꯨ
ꯎꯝ ꯑꯩ ꯈꯣꯟꯖꯦꯜ ꯇꯥꯗꯕ꯭ꯔ
ꯀꯟꯅ ꯉꯥꯡꯉꯣ
ꯑꯁ ꯂꯩꯀꯥꯏ ꯇꯥꯅꯕ ꯂꯥꯎꯔꯕꯅꯦ ꯍꯧꯖꯤꯛ ꯂꯩꯀꯥꯏ ꯇꯥꯔꯕꯅꯦꯕ
ꯂꯥꯎꯔꯒ ꯉꯥꯎ ꯍꯨ ꯍꯨ ꯍꯨ
ꯑꯩꯅ ꯀꯣꯏ ꯂꯥꯎ ꯂꯥꯎꯔꯤꯉꯩꯗ ꯑꯁ ꯂꯩꯀꯥꯏꯒꯤ ꯃꯤꯖꯤꯡꯅ ꯀꯩꯗꯧꯔꯒꯦ ꯍꯥꯏꯅ ꯑꯉꯥꯎꯕꯤ ꯂꯩꯌꯦ ꯍꯥꯏꯅ ꯆꯦ ꯂꯥꯛꯀꯗ꯭ꯔꯅ ꯄꯥꯈꯠꯄ
ꯅꯣꯏ ꯅꯨꯄꯥꯗꯤ ꯀꯔꯤ ꯊꯕꯛ ꯇꯧ ꯇꯧꯕꯅꯣ
ꯑꯈꯣꯏ ꯅꯨꯄꯥꯗꯣ ꯀꯝꯄꯅꯤ ꯃꯆꯥꯗ ꯌꯥꯎꯔꯒ ꯑꯗꯨꯝ ꯊꯕꯛ ꯁꯨꯔꯤꯌꯦ
ꯌꯥꯝ ꯐꯩꯅꯦ ꯑꯗꯨꯗꯤ
ꯅꯥꯔꯒ ꯑꯉꯥꯡ ꯁ꯭ꯀꯨꯜ ꯀꯥꯕꯅꯤꯅ ꯃꯣꯏꯒꯤ ꯑꯁ ꯁꯦꯕꯥ ꯇꯧꯔꯒ ꯂꯩ
ꯂꯧ ꯆꯠꯇ꯭ꯔꯗꯤ ꯅꯨꯡꯉꯥꯏꯔꯝꯒꯅꯤꯗ ꯍꯦ ꯍꯦ
ꯍꯣꯏ ꯂꯥꯎꯕꯕꯨ ꯆꯠ ꯂꯥꯎꯕꯕꯨꯗꯤ ꯆꯠꯇꯦ ꯑꯗꯨꯕꯨ ꯑꯁ ꯅꯨꯄꯤꯒꯤ ꯊꯕꯛ ꯇꯤ ꯑꯁꯤꯅꯦ ꯍꯥꯏꯕꯗꯤ ꯎꯊꯣꯛꯇꯕꯀꯣ꯫ ꯑꯗꯨꯝ ꯁꯨꯅꯕ ꯂꯩꯕꯗꯣ
ꯑꯥ
ꯋꯥꯏꯗ ꯊꯕꯛ ꯊꯕꯛ ꯆꯠꯄꯗꯨꯗꯤ ꯂꯧ ꯆꯠꯗꯨꯗꯤ ꯂꯧꯏ ꯊꯕꯛ ꯈꯛꯇ ꯁꯨꯕꯅꯤꯅ ꯅꯨꯡꯉꯥꯏꯕ ꯑꯃ ꯂꯩꯕꯅꯤ꯫
ꯑꯣ ꯅꯪꯒꯤ ꯈꯣꯟꯖꯦꯜꯁꯦ ꯊꯪꯕꯒꯨꯝ ꯇꯧꯋꯦꯗ
ꯎꯝ ꯈꯡ ꯂꯝꯕꯁꯨ ꯌꯥꯏ꯫ ꯅꯪꯒꯤ ꯆꯍꯤ ꯀꯌꯥ ꯁꯨꯔꯒꯦ?
ꯇ꯭ꯋꯦꯟꯇꯤ ꯐꯣꯔ꯫
ꯎ
ꯅꯪꯒꯤꯗꯤ?
ꯑꯩꯗꯤ ꯅꯪꯉꯣꯟꯗꯒꯤ ꯈ꯭ꯔꯥ ꯍꯟ ꯇ꯭ꯋꯦꯟꯇꯤ ꯀꯨꯝꯁꯤ ꯇ꯭ꯋꯦꯟꯇꯤ ꯅꯥꯏꯟ ꯁꯨꯔꯦ꯫
ꯑꯣ
ꯑꯗꯨ ꯑꯣꯏꯔꯁꯨ ꯋꯥꯈꯜꯗꯣ
ꯋꯥꯈꯜꯗꯤ ꯑꯗꯨꯝ ꯑꯉꯥꯡꯒꯨꯝꯅ ꯑꯉꯥꯡ ꯒꯤ ꯋꯥꯈꯜꯗꯣ ꯑꯍꯟ ꯑꯣꯏ ꯑ ꯆꯍꯤ ꯑꯗꯨꯝ ꯃꯥ ꯅꯤ ꯌꯥꯝ ꯈꯠ ꯈ꯭ꯔꯕꯩ ꯑꯍꯟꯒꯤ ꯋꯥ ꯈꯜ ꯁꯨꯛꯂꯩ ꯂꯩꯇꯕꯀꯣ ꯌꯨꯝ ꯄꯥꯟꯁꯨ ꯍꯥꯏꯔꯤ꯫
ꯑꯉꯥꯡ ꯑꯗꯨꯝ ꯑꯣꯏꯔꯒ ꯂꯩꯅꯤꯡꯉꯤꯗ꯫
ꯑꯗꯨ
ꯊ꯭ꯔꯥ ꯍꯦꯟꯅꯤꯡꯗꯦ
ꯍꯣꯏ
ꯇꯟꯅꯦ
ꯎꯝ ꯈꯪꯍꯧꯗꯅ ꯑꯗꯨꯝ ꯌꯥꯝ ꯊꯨꯅ ꯂꯣꯏꯒꯗꯧ ꯖꯥꯠꯅꯤ꯫ ꯆꯍꯤꯗꯣꯀꯣ ꯌꯥꯝ ꯊꯨ ꯊꯨꯅ ꯆꯠꯂꯦ꯫
ꯀꯩ ꯍꯦꯟꯁꯥꯡ ꯆꯥꯒꯦ ꯅꯪꯗꯤ?
ꯍꯥ
ꯀꯔꯤ ꯍꯦꯟꯁꯥꯡ ꯆꯥꯒꯦ?
ꯁꯧꯒ꯭ꯔꯤ ꯆꯥꯏꯌꯦ꯫
ꯑꯁ ꯅꯪꯒꯤ ꯁꯧꯒ꯭ꯔꯤꯁꯤꯗꯤ ꯆꯠꯈ꯭ꯔꯦꯍꯦ꯫
ꯒ꯭ꯔꯤ ꯉꯥꯛꯇꯅꯦ ꯑꯩꯈꯣꯏ꯫ ꯎꯄꯥꯏ ꯂꯩꯇꯦ꯫
ꯑꯃꯕꯨ ꯇꯧꯔꯦ ꯁꯥꯎꯀ꯭ꯔꯤ ꯑꯃꯕꯨ ꯇꯧꯔꯦ ꯁꯥꯎꯀ꯭ꯔꯤ ꯑꯁ ꯁꯥꯎꯀ꯭ꯔꯤ
ꯍꯋꯥꯏꯒ ꯁꯧꯒ꯭ꯔꯤꯒ ꯁꯤ ꯉꯥꯛꯇꯅꯦ ꯆꯥꯕ ꯑꯩꯁꯨ꯫
ꯆꯥ ꯃꯥꯜꯂꯦ ꯁꯧꯒ꯭ꯔꯤꯁ
ꯁꯧꯒ꯭ꯔꯤꯗꯤ ꯑꯗꯨꯝ ꯍꯥꯎꯋꯦ ꯑ ꯉꯥ ꯑꯌꯥꯏ ꯕ ꯍꯥꯞꯄꯒ ꯈꯥꯃꯦꯟꯒ ꯍꯥꯞꯄꯒ ꯑꯁ ꯃꯣꯔꯣꯛ ꯑꯇꯦꯛꯄꯒ ꯃꯌꯥꯝ ꯍꯥꯞꯄꯒꯀꯣ
ꯎꯝ
ꯑꯗꯨꯒ ꯎ ꯆꯅꯝꯒ ꯍꯥꯞꯔꯗ ꯊꯣꯡꯉ ꯆꯥꯄꯇꯣ ꯍꯥꯥꯎꯋꯦ
ꯍꯥꯎꯅꯤ ꯍꯥꯎꯅꯤ ꯍꯨ ꯍꯨ
ꯀꯣꯂꯦꯖ ꯀꯥꯕ꯭ꯔ
ꯋꯥ ꯉꯥꯡꯕ ꯍꯩꯇ꯭ꯔꯦꯅꯦ ꯑꯩꯁꯦ
ꯅꯣꯏꯗ ꯑꯩꯅ ꯉꯥꯡꯕꯗꯣ ꯑꯗꯨꯝ ꯈꯨꯝ
ꯀꯣꯂꯦꯖ ꯀꯥꯔꯤꯔ
ꯎꯝ ꯍꯟꯗꯛꯇꯤ ꯀꯥꯗ꯭ꯔꯦꯗ ꯏꯔꯥꯡ ꯂꯩꯕꯒꯤꯀꯣ
ꯑꯣ
ꯑꯗꯨꯝ ꯌꯨꯝꯗ ꯂꯩꯅꯦ
ꯑꯗꯨꯁꯨ ꯌꯥꯏꯗ ꯃꯔ ꯃꯇꯦꯡ ꯄꯥꯡ ꯏꯃꯥ ꯕꯕꯥꯕꯨ ꯃꯇꯦꯡ ꯄꯥꯡꯕ ꯑꯣꯏꯅ ꯂꯩꯕꯁꯨ ꯅꯨꯡꯉꯥꯏꯕ
ꯌꯨꯝ ꯆꯠꯄꯁꯨ ꯌꯥꯔꯦꯅꯦ ꯔꯦꯟꯗ ꯂꯩꯕꯅꯦ ꯏꯊꯟꯇ
ꯑꯣ ꯑꯗꯨꯒꯤꯔꯥ ꯑꯗꯨꯅꯦ ꯑꯁ ꯐꯔꯛ ꯌꯥꯝ ꯇꯥꯅ ꯌꯨꯝꯁꯨ ꯆꯠꯄ ꯌꯥꯗ ꯑꯗꯨꯝ
ꯆꯠꯄ ꯌꯥꯗꯕꯒꯤꯔꯥ ꯈꯪꯗꯦ ꯌꯥꯝ ꯅꯤꯡꯁꯤꯡꯉꯤ
ꯀꯨꯏꯔꯦꯕ ꯆꯠꯇꯕ
ꯌꯨꯝꯗ ꯆꯠꯄ ꯃꯇꯝꯗꯗꯤ ꯑꯗꯨꯝ ꯂꯩꯈꯤ
ꯃꯤꯡꯕ ꯍꯧꯔꯦꯍꯦ
ꯅꯪ ꯏꯆꯤꯟ ꯏꯅꯥꯎ ꯀꯥꯌ ꯁꯨꯒꯦ
ꯏꯕꯨꯡ ꯑꯍꯨꯝ ꯅꯨꯄꯤ ꯏꯊꯟꯗꯅꯤ
ꯑꯁ ꯑꯗꯨꯗꯤ ꯃꯕꯨꯡ ꯃꯕꯨꯡ ꯑꯍꯨꯝꯒꯤ ꯃꯆꯟꯅꯤꯅꯦ
ꯑꯦ ꯍꯦ ꯍꯦ ꯍꯦ ꯍꯥ ꯍꯥ
ꯅꯠꯇ꯭ꯔꯣ
ꯃꯥꯅꯦ
ꯌꯥꯝ ꯂꯨꯅ ꯇꯧꯔꯝꯅꯤ
ꯈꯪꯗꯦꯕ ꯅꯨꯄꯤ ꯂꯣꯏꯅ ꯊꯤꯈ꯭ꯔꯦ
ꯃꯆꯥꯁꯤꯡꯁꯨ ꯌꯥꯝ ꯆꯥꯎꯔꯦ
ꯅꯨꯄꯤ ꯂꯣꯏ ꯊꯤꯅꯔꯕꯣ
ꯑꯥ ꯏꯊꯟꯗ ꯉꯥꯏꯔꯦ ꯇꯣꯉꯥꯟ ꯇꯣꯉꯥꯟ ꯆꯥꯟꯅꯈ꯭ꯔꯦꯗ ꯃꯣꯏꯗꯤ
ꯑꯗꯨ ꯑꯗꯨ ꯑꯗꯨꯃꯥꯏꯅ ꯇꯧꯔꯒ ꯅꯨꯄꯤ ꯑꯇꯣꯟꯕꯅ ꯌꯨꯝ ꯄꯥꯜꯂꯒꯁꯨ ꯅꯨꯄꯥ ꯄꯨꯔꯒ ꯑꯗꯨꯝ ꯃꯃꯥ ꯃꯄꯥꯕꯨ ꯌꯣꯛꯄꯁꯨ ꯃꯌꯥꯝ ꯂꯩꯗ
ꯌꯨꯝ ꯄꯥꯟꯕ ꯅꯧꯔꯤ ꯀꯥꯟꯅꯤꯗꯤ ꯌꯨꯝ ꯌꯥꯝ ꯅꯤꯡꯁꯤꯡ ꯉꯝꯒꯅꯤꯀꯣ
ꯑꯁ ꯍꯥꯏꯅꯣ ꯍꯥꯏꯅ ꯌꯨꯝ ꯄꯥꯟꯕꯁꯤꯗꯤ ꯑꯩꯈꯣꯏꯗꯤ ꯀꯟ ꯃꯁꯦꯟꯁꯨ ꯄꯥꯟꯗꯕꯅꯤꯅ ꯀꯣ
ꯑꯥ
ꯌꯥꯝ ꯋꯥꯈꯜꯁꯤ ꯌꯥꯝ ꯋꯥꯏ ꯍꯥꯏꯕꯗꯤ ꯏꯃꯥ ꯕꯕꯥꯅ ꯍꯥꯟꯅ ꯑꯥ ꯍꯥꯏꯕꯤꯔꯝꯕ ꯃꯤꯒꯤ ꯈꯨꯟꯗ ꯌꯨꯝ ꯄꯥꯟꯕꯁꯦ ꯁꯨꯃꯥꯏꯅ ꯇꯧꯕꯅꯦ ꯀꯣ ꯀꯅꯥꯕꯨ ꯇꯤꯟꯅꯒꯅꯤ ꯃꯔꯨꯞ ꯇꯤꯟꯅꯅꯐꯥꯎ ꯂꯩꯗꯅ ꯎꯝ ꯃꯄꯥꯟꯗ ꯊꯣꯛꯂꯒ ꯈꯨꯖꯤꯟ ꯁꯤꯛꯂꯒ ꯀꯥꯞꯄꯅꯤꯀꯣ ꯍꯥꯏꯅ ꯋꯥꯔꯤ ꯂꯤꯔꯝꯃꯦ ꯑꯗꯣ ꯑꯁꯦꯡ ꯑꯁꯦꯡꯕ ꯊꯣꯛꯄꯅꯤꯀꯣ
ꯑꯥ
ꯑꯁꯦꯡꯕꯅꯦ ꯑꯁꯦꯡꯕꯅꯦ ꯑꯩ ꯏꯆꯥ ꯑꯃ ꯑꯃꯈꯛꯇ ꯂꯩꯕ ꯀꯥꯟꯗ ꯁꯤꯒꯤ